ꯍꯜꯂꯣ ꯇꯥꯔꯕꯥ
ꯇꯔꯦ
ꯑꯗꯣ ꯅꯪ ꯀꯣꯜ ꯅꯪ ꯑꯗꯨ ꯉꯥꯏꯍꯥꯛꯇꯤꯛꯇ ꯁꯥꯟꯅꯕꯅꯤꯅ ꯉ ꯇꯥꯕꯗ ꯈꯔꯪ ꯇꯞ ꯐꯥꯁꯂꯣ ꯇꯞꯄꯥ ꯑꯒ ꯏ ꯀꯣꯊꯅ ꯑꯗꯨ ꯌꯥꯎꯕꯗꯨꯗꯤ ꯀꯩꯁꯨ ꯀꯥꯏꯗꯦꯕ ꯉꯥꯏꯍꯥꯛ ꯑꯗꯨꯣ ꯅꯪꯅ ꯀꯣꯜ ꯇꯧꯔꯒ ꯇꯥꯗ꯭ꯔꯦꯅ ꯀꯛꯊꯠꯄꯗꯤ ꯇꯧꯕꯅꯤꯀꯣ
ꯑꯣ ꯇꯧꯕ ꯇꯧꯈ꯭ꯔꯗꯤ
ꯑ ꯇꯧꯕ ꯇꯧꯕꯒꯗꯤ ꯃꯣꯏ ꯋꯥꯟ ꯀꯣꯟ ꯋꯥꯟ ꯀꯣꯟ ꯑꯗꯨꯝ ꯁꯥꯗꯣꯔꯔꯕꯅꯦꯕ ꯍꯪꯤꯟꯅ ꯑꯗꯨꯗꯇꯥꯗꯤ ꯑꯦ ꯑꯩꯈꯣꯏ ꯃꯥꯒꯤ ꯀꯣꯟꯁꯦ ꯑꯩꯉꯣꯟꯗ ꯇꯧꯔꯛꯑꯃꯤꯅ ꯅꯪ ꯁꯤꯁꯦ ꯑꯩꯒꯤ ꯑꯩꯒꯤ ꯐꯣꯟꯗꯣ ꯈꯔ ꯇꯞꯄꯅꯦꯕ ꯑꯗꯨ ꯁꯤꯗ ꯍꯥꯟꯅ ꯑꯗꯨꯝ ꯂ ꯊꯜꯂꯒ ꯊꯝꯕꯁꯨ ꯌꯥꯏ ꯍꯣꯏ ꯇꯔꯨꯛ ꯐꯥꯔ ꯁ꯭ꯋꯥꯏ ꯐꯥꯗꯁꯨ ꯑꯥ ꯃꯁꯤꯡꯗꯣ ꯊꯤꯒꯗꯕꯅꯦꯕ ꯣ ꯅꯪꯅ ꯑꯩꯉꯣꯟꯗ ꯈꯨꯃꯥꯡꯗ ꯀꯌꯥ ꯇꯧꯈꯔꯦ ꯊꯥꯕꯗꯨꯗꯤ ꯅꯪꯅ ꯈꯪꯖꯧꯕ ꯈꯪꯉꯕ ꯑꯗꯨꯗꯨ ꯅꯅꯦ ꯑꯗꯨꯃꯥꯏꯅ ꯇꯧꯔꯣ ꯑꯗꯨꯒ ꯁꯤ ꯈꯨꯃꯥꯏ ꯐꯣꯟꯁꯦ ꯀꯣꯟ ꯑꯃꯈꯛꯇꯪ ꯇꯧꯗ ꯉꯥꯏꯔꯤꯗꯅ ꯁꯤꯁꯦ ꯀꯣꯟꯝꯇꯪ ꯇꯧꯔꯁꯨ ꯐꯣꯟꯁꯦ ꯁꯪꯗ꯭ꯔꯦ ꯍꯥꯏꯔꯒꯁꯨ ꯑꯦ ꯏꯌꯥꯒꯤ ꯐꯣꯟ ꯑꯃ ꯇꯧꯒꯦ ꯍꯥꯏꯔꯗꯤ ꯑꯩꯈꯣꯏ ꯃꯥꯒꯤ ꯐꯣꯟꯗ ꯀꯌꯥ ꯇꯧ ꯁꯨꯈ꯭ꯔꯦ ꯍꯥꯏꯕꯗꯨꯗꯤ ꯍꯣꯔꯦꯟ ꯅꯪꯅ ꯇꯧꯈꯤꯕ ꯔꯦꯀꯣꯔꯠ ꯑꯗꯨ ꯂꯩꯕꯅꯦꯕ ꯈꯪꯖꯜꯂꯣꯕ ꯑꯗꯨ ꯃꯊ ꯆꯠꯊꯅꯤ ꯇꯧꯔ ꯃꯇꯨꯡꯗ ꯑꯗꯨꯝ ꯊꯦꯡꯅꯅꯦꯕ ꯐꯪꯕꯅꯦꯕ ꯑꯗꯨꯗꯤ ꯑꯦꯅꯤ ꯀꯣꯜ ꯅꯝꯕꯔ ꯃꯉꯥꯗꯨꯗꯤ ꯇꯧ ꯇꯧ ꯇꯧꯈ꯭ꯔ ꯂꯣꯏꯔꯦ ꯃꯥ ꯍꯥꯟꯅ ꯂꯣꯏꯗ ꯌꯥꯗꯦ ꯍꯥꯏꯕ ꯂꯩꯇꯦꯕ ꯈꯪꯕ꯭ꯔꯥ ꯃꯥ ꯍꯜꯂꯧꯗꯥ ꯌꯥꯗꯦ ꯏꯕꯥꯅꯤ ꯖꯤꯛ ꯋꯥꯔꯤ ꯁꯥꯟꯅꯩꯁꯦ ꯃꯣꯏꯒꯤ ꯔꯦꯀꯣꯔꯠ ꯂꯧꯈꯜꯂꯕꯅꯦꯕ ꯈꯪꯕ꯭ꯔꯥ ꯑꯗꯣ ꯃꯣꯏꯒꯤ ꯃꯣꯏꯒꯤꯁꯤꯒꯤ ꯃꯔꯝꯗ ꯄꯜꯂ ꯄꯜꯂ ꯉꯥꯡꯕꯗꯤ ꯌꯥꯗꯦꯕ ꯋꯥꯔꯤ ꯑꯇꯣꯞꯄ ꯇꯣꯄꯤꯛ ꯁꯥꯟꯅꯒꯗꯕꯅꯦꯕ ꯈꯪꯕ꯭ꯔꯥ ꯑꯗꯨꯒ ꯗꯤ ꯑꯩꯅ ꯅꯨꯡ ꯉꯥꯡ ꯈꯪꯅꯕꯒꯤ ꯅꯉꯣꯟꯗ ꯑꯗꯨꯝ ꯇꯥꯕ ꯋꯥꯅꯦꯕꯀꯣ ꯑꯗꯣ ꯎꯝ ꯀꯣꯜꯁꯤ ꯌꯥꯔꯅꯤ ꯅꯦꯋꯥꯛ ꯌꯥꯔ꯭ꯔꯒꯗꯤ ꯅꯪ ꯍꯟꯖꯤꯟ ꯍꯟꯖꯤꯟ ꯇꯧꯁꯤꯜꯂꯛꯀꯅꯣꯕ ꯀꯣꯜ ꯃꯤꯁ ꯑꯣꯏꯔꯒꯗꯤ ꯃꯁꯤꯡꯗꯣ ꯆꯠ ꯀꯅꯦꯕ
ꯎꯝ ꯑꯍꯥꯟꯕꯒꯤ ꯑꯩꯅ ꯅꯪꯒꯤ ꯅꯝꯕꯔ ꯇꯧꯕꯗꯨ ꯊꯣꯛꯂꯛꯇ꯭ꯔꯦ
ꯑꯗꯨ ꯆꯠꯂꯝꯃꯔꯣꯏ ꯑꯗꯨ ꯀꯣꯜ ꯇꯧꯔꯛꯑꯔꯣ ꯅꯪ ꯍꯣꯔꯦꯟꯅꯦ ꯇꯥꯛꯁ ꯂꯩꯕꯒꯤꯗꯣ ꯑꯗꯨꯗ ꯑꯗꯨ ꯃꯨꯅ ꯀꯣꯜ ꯋꯥꯟ ꯑꯅ ꯑꯗꯨꯝ ꯂꯧꯔꯛꯑꯅꯦꯕ ꯁꯝꯃꯤꯠ ꯇꯧꯔꯀꯥꯟꯗ ꯑꯗꯨꯝ ꯈꯪꯉꯅꯦꯕ ꯇꯥꯛꯁ ꯃꯁꯤꯡ ꯑꯗꯨꯝ ꯏꯔꯛꯑꯅꯦꯕ ꯑꯩꯅ ꯋꯥꯆꯞꯇ ꯑꯃꯗꯤꯗꯤ ꯊꯥꯈꯤꯅꯦ ꯑꯩꯁ ꯕ꯭ꯔꯦꯛꯐꯥꯁ ꯇꯧꯒꯦꯅꯦ ꯆꯝꯄꯇꯇꯩ ꯀꯥ ꯀꯁꯤ ꯁꯦꯝ ꯂꯩꯔꯝꯃꯦ ꯅꯪ ꯃꯤꯁꯀꯣꯜ ꯂꯩꯔꯝꯕꯗꯨꯗ ꯉꯥꯔꯥꯡꯗꯦ ꯏꯟꯗꯥꯡ ꯊꯦꯡꯉꯒ ꯀꯩꯅꯣꯗ ꯑꯩꯈꯣꯏꯇꯩꯒꯤ ꯋꯥꯁꯣꯞꯀꯤ ꯀꯩꯅꯣ ꯑꯩꯈꯣꯏꯒꯤ ꯀꯦꯁ ꯃꯦꯃꯣ ꯄꯩꯁꯥ ꯁꯥꯕꯒꯤ ꯁꯥꯕꯤꯌꯣꯅ ꯑꯩꯁꯦ ꯉꯔꯥꯡ ꯅꯝ ꯑꯗꯨꯒ ꯂꯩꯕꯗꯨꯗ ꯂꯩꯔꯒ ꯑꯩ ꯅꯨꯡꯗꯥꯡ ꯇꯨꯝꯃꯝ ꯇꯨꯝꯗꯣꯛꯑꯀꯥꯟꯗ ꯁꯥꯏꯂꯦꯟ ꯊꯝꯃꯝꯃꯕ ꯐꯣꯟꯁꯦ ꯑ ꯊꯝꯃꯔꯦ ꯂꯥꯄꯨꯒꯤꯀꯣꯜ ꯖꯂꯦꯔꯝꯦꯕ ꯍꯜꯂꯄꯗ ꯑꯩ ꯄ ꯂꯧꯊꯣꯛꯧꯗꯅ ꯁꯥꯏꯂꯦꯟꯗ ꯂꯧꯊꯣꯛꯍꯧꯗ꯭ꯔꯕꯅꯦꯕ ꯂꯧꯊꯣꯛꯍꯧꯗ ꯑꯗꯨꯗ ꯅꯪ ꯐꯣꯟ ꯂꯥꯛꯑꯟꯕꯗꯨꯗꯤ ꯁꯨꯡꯀꯣꯟ ꯈꯪꯗ꯭ꯔꯦꯕ ꯑꯩ ꯆꯥꯔꯖ ꯇꯔ
ꯑꯦ ꯐꯣꯟ ꯍꯟꯖꯤꯟꯅ ꯇꯧꯔꯛꯏ ꯅꯪ ꯍꯧꯖꯤꯛꯝ ꯍꯥꯏꯗꯤ ꯑꯗꯨ ꯌꯥꯔꯕ ꯑꯩꯒꯤ ꯁꯨꯃꯥꯏ ꯁꯤ ꯐꯤꯕꯝꯗ ꯂꯩꯔꯦ ꯌꯥꯔꯕ ꯕ ꯍꯪꯒꯦꯅ ꯍꯥꯏꯖ ꯑꯗꯨꯅ ꯇꯧꯔꯛꯏꯅꯦꯕ
ꯍꯣꯏ ꯑꯗꯨꯗꯤ ꯑꯩꯗ ꯁꯨꯛꯇꯇꯥ ꯇꯥꯗꯅ ꯁꯥꯏꯂꯦꯟ ꯊꯝꯕ ꯐ꯭ꯔꯤꯖ ꯃꯊꯛꯇ ꯆꯥꯛ ꯇꯧꯔ ꯊꯝꯕ ꯑꯗꯨꯗꯨꯗ ꯑꯩꯅ ꯐꯣꯟꯁꯦ ꯆꯥꯔꯖ ꯐꯨꯜ ꯑꯣꯏꯔꯕ ꯌꯦꯡ ꯍꯥꯏꯁꯦ ꯏꯔꯨꯖ ꯈꯣꯊꯕ ꯂꯣꯏꯔꯒ ꯆꯪꯉꯛꯄꯅꯦꯕ ꯆꯪꯉꯛꯀꯥꯟꯗ ꯅꯪꯒꯤ ꯐꯣꯟ ꯂꯩꯔꯝꯕ ꯁ꯭ꯀꯣꯜ ꯂꯩꯔꯝꯕꯗꯨꯗ ꯈꯨꯑ ꯄꯣꯏ ꯈꯨꯠꯂꯛꯁꯦ ꯃꯥꯏꯁꯦ ꯆꯨꯝꯗ ꯑꯩꯅ ꯋꯥꯠꯆꯞꯇ ꯅꯪꯅ ꯃꯦꯁꯦꯁ ꯊꯥꯔꯛꯑꯝꯃꯒꯗꯤ ꯅꯨꯛꯁꯨ ꯈꯪꯒꯗꯕ ꯐꯣꯟꯗꯪ ꯇꯧꯔꯛꯑꯝꯃꯕꯅꯤꯅ ꯑꯩꯅ ꯊꯥꯖꯗ꯭ꯔꯕ ꯑꯗ ꯑꯃꯨꯁꯨ ꯑꯃꯨꯛ ꯆꯤꯡꯉꯒꯦ ꯃꯣꯏ ꯎꯝ ꯀꯩ ꯏꯟꯖꯥꯡ ꯊꯣꯡꯉꯤꯕ
ꯈꯔ ꯊꯣꯡꯉꯦ ꯑꯥꯂꯨ ꯏꯔꯣꯟꯖꯜꯂꯒꯦꯅ ꯍꯜꯂꯨ ꯉꯥꯟꯁꯤꯜꯂꯦ ꯑꯩ ꯔꯥꯏ ꯃꯊꯟꯗꯒꯤ ꯑꯩ ꯊꯧꯕꯥꯜ ꯆꯠꯇꯣꯏꯕ ꯑꯉꯥꯡ ꯎꯅꯕ ꯆꯠꯇꯣꯏꯕ ꯎꯝꯅꯤꯄꯥꯜ ꯃꯥꯄꯅ ꯗꯥꯏꯔ ꯆꯂꯅꯤ ꯅꯪ ꯆꯥꯛ ꯊꯣꯡꯉꯤꯔꯣ ꯀ ꯕ꯭ꯔꯦꯛꯐꯥꯁ ꯇꯧꯔꯤꯕ ꯋꯥ
ꯆꯥꯛꯁꯦ ꯑꯩꯁꯦ ꯊꯣꯡꯕ ꯅꯠꯇꯦꯅꯦ ꯆꯝꯐꯨꯠ ꯀꯔꯤ ꯀꯔꯥ ꯐꯣꯠꯂꯤꯅꯤꯅꯦ ꯑꯌꯨꯛꯀꯤ ꯑꯗꯒꯤꯗꯤ ꯊꯪꯒꯣꯣꯡ ꯀꯩ ꯀꯥꯄꯠꯕꯦ ꯀꯃꯔꯦ ꯇꯅꯤ ꯍꯥꯏꯩꯌꯦ ꯁꯥꯦꯕ ꯑꯗ ꯇꯟ ꯍꯒ ꯇꯣꯠꯂꯁꯤꯅꯦꯅꯦ ꯑꯌꯨꯛꯁꯤꯗꯤꯅꯦ ꯃꯩꯅꯤꯅꯦꯅ ꯃꯩ
ꯑꯗꯨꯒꯤ ꯊꯕꯛ ꯁꯤꯟꯕꯅꯦ ꯑꯉꯥꯡ ꯁ꯭ꯀꯨꯜ ꯆꯠꯇ꯭ꯔꯤ ꯐꯥꯎꯕ ꯋꯥ ꯁ꯭ꯀꯨꯜ ꯍ ꯆꯠꯈꯤꯕꯗ ꯍꯥꯡꯗꯣꯏꯕ ꯁ꯭ꯀꯨꯜ ꯆꯠꯇ꯭ꯔꯤꯕ ꯍꯧꯖꯤꯤ ꯄꯨꯔꯥ
ꯍꯣꯏ ꯀꯥꯂꯦꯟꯁꯨ ꯇꯤꯤꯁꯦ ꯀꯔꯝ ꯀꯥꯟꯗꯩ ꯄꯤꯗꯣꯔꯤꯕ
ꯀꯔ ꯁꯇꯤ ꯃꯌꯥꯝꯒꯤ ꯑꯣꯏꯅ ꯗꯦꯠ ꯀꯩꯅꯣꯗꯩ ꯄꯤꯕꯅꯦ ꯗꯦꯠ ꯇ꯭ꯋꯦꯟꯇꯤ ꯇꯨꯗꯒꯤꯔ ꯇ꯭ꯋꯦꯟꯇꯤ ꯊꯔꯤꯗꯒꯤ ꯀꯩꯅꯣꯝ ꯄꯤ ꯃꯕꯗꯤ
ꯍꯞꯇꯥ ꯈꯔ
ꯍꯞꯇꯥ ꯑꯈꯛ ꯄꯤꯕꯅꯦ ꯍꯥꯏꯕꯗꯤ ꯍꯟꯇꯛꯇꯤ ꯏꯔꯥꯡꯅ ꯁꯨꯇꯤ ꯃꯌꯥꯝ ꯂꯩꯈ꯭ꯔꯦꯗꯅ ꯑꯗꯨꯅ ꯁꯥꯡꯅ ꯄꯤꯗ꯭ꯔꯕꯅꯦꯕ ꯁꯤꯇꯤ ꯀꯃꯅꯕ ꯇꯥꯏꯃꯤꯡꯗ ꯊꯥꯔꯛꯀꯗꯕ ꯃꯥꯜꯂꯤ ꯃꯌꯥꯝꯗ ꯑ ꯃꯥꯗꯤꯕ
ꯆꯥ ꯑꯥ ꯑꯥ ꯑꯗꯨꯅꯦ ꯒꯣꯔꯃꯦꯟꯒꯤ ꯒꯣꯔꯃꯦꯟꯒꯤ ꯀꯩꯅꯣ ꯇꯧꯕꯅꯤꯅ ꯅꯠꯇ꯭ꯔꯥ ꯃꯥꯏꯁ ꯀꯠꯂꯝꯗꯧ ꯃꯥꯜꯂꯦ ꯍꯜꯂꯣ ꯁꯖ ꯍꯂꯣ ꯅꯉ ꯌꯥꯗꯦ ꯇꯥꯕ ꯇꯥꯏꯁꯤ ꯞꯆꯤꯅꯦꯉ ꯀꯌꯥ ꯌꯥꯒꯗꯕꯅꯤ ꯍꯜꯂꯣ ꯇꯥꯕ꯭ꯔꯣ